ꯍꯜꯂꯣ
ꯇꯥꯕ꯭ꯔꯣ ꯍꯥꯥ ꯍꯜꯂꯣ
ꯇꯥꯗꯕ꯭ꯔꯣ
ꯇꯥꯕ꯭ꯔꯣ ꯍꯥꯥ
ꯍꯜꯂꯣ
ꯇꯥꯕ꯭ꯔꯣ ꯍꯜꯂꯣ
ꯍꯜꯂꯣ
ꯍꯂꯣ ꯇꯥꯕ꯭ꯔꯣ
ꯎꯝ ꯍꯜꯂꯣ
ꯀꯔꯤ ꯀꯔꯤ ꯇꯧꯔꯝꯃꯤꯅꯣ
ꯇꯥꯕ꯭ꯔꯣ ꯇꯥꯁꯨ ꯇꯥꯗꯦ
ꯎꯝ
ꯎꯝ ꯑꯣ ꯀꯔꯤꯅꯣ ꯀꯩꯗꯧꯅꯣ ꯑꯉꯥꯎꯕꯗꯣ
ꯀꯦꯗꯧꯔꯤꯑ ꯍꯥꯏꯕ ꯍꯥꯥ
ꯎꯝ
ꯀꯩꯗꯧꯔꯤ ꯀꯩꯗꯧꯔꯔꯤ ꯍꯥꯏꯕ ꯇꯥꯕ꯭ꯔꯣ
ꯎꯝ ꯈꯔ ꯈꯔ ꯑꯉꯥꯎꯕꯗꯣ ꯩꯁꯤꯀꯣ ꯑꯩ ꯉꯁꯤꯀꯣ ꯆꯥꯛ ꯌꯥꯝ ꯆꯥꯗꯕꯒꯤ ꯉꯝꯗ꯭ꯔꯦ ꯍꯣꯏ ꯍꯣꯏ ꯍꯣꯏ ꯍꯣꯏ ꯍꯣꯏ
ꯌꯥꯔꯦ ꯇꯔ
ꯎꯝ ꯎꯝ ꯑꯩꯁꯦ ꯆꯥꯛ ꯆꯥꯅꯤꯡꯗꯕꯒꯤꯀꯣ ꯀꯞꯅꯨꯗꯣ ꯆꯥꯔ ꯂꯩꯔꯝꯕꯅꯦꯕ
ꯆ ꯆ ꯇꯒ ꯂꯩꯔꯝꯝꯕꯅꯤ ꯍꯥꯏꯥꯏꯕ
ꯎꯝꯝ
ꯇꯔꯗꯤ
ꯅꯪꯗꯤ ꯆꯥꯛ ꯐꯖꯅ ꯇꯥ ꯆꯥꯔꯒ ꯐꯖꯅ ꯉꯥꯡꯉꯒ ꯂꯩ ꯁꯤꯁꯦ ꯑꯩ ꯉꯥꯁꯤꯀꯣ ꯆꯥꯛꯁꯨ ꯆꯥꯗꯦ ꯏꯟꯁꯥꯡ ꯏꯟꯁꯥꯡꯁꯨ ꯆꯥꯗꯦ ꯀꯞ ꯅꯨꯗꯜꯁ ꯆꯥꯔꯒ ꯂꯩꯕꯅꯦ
ꯃꯁꯤꯗꯤ ꯀꯥꯏ ꯆꯠꯂꯩ
ꯑꯩ ꯉꯁꯤ ꯁ꯭ꯀꯨꯜ ꯆꯠꯂꯨꯏ ꯁ꯭ꯀꯨꯜ ꯆꯠꯂꯦ ꯅꯨꯡꯉꯥꯏꯔꯦ ꯑꯉꯥꯡꯁꯤꯡꯗ ꯆꯩꯔꯦ ꯅꯣꯛꯑꯦ ꯐꯨꯑꯦ ꯑꯩꯁꯨ ꯀ꯭ꯂꯥꯁ ꯃꯅꯨꯡꯗ ꯐꯖꯅ ꯎꯏꯌꯦ ꯑꯗꯨꯒ ꯑꯃꯨꯛꯀ ꯍꯜꯂꯛ ꯀ꯭ꯔꯦ
ꯃꯤ ꯌꯥ ꯀꯀꯣ ꯇꯥꯖꯔꯤ ꯃꯥꯡ ꯎꯝ
ꯎ
ꯅꯃꯤ ꯌꯥ ꯐꯇ ꯀꯣ ꯑꯉꯥꯡꯕꯨ ꯍꯕꯗꯣ ꯑꯩꯕꯨ ꯑꯩꯕꯨꯣ
ꯑꯉꯥꯡꯁꯤꯡꯗꯣ ꯂꯝꯍꯦꯟꯕꯒꯤꯅꯦ ꯅꯪꯁꯨ ꯑꯉꯥꯡꯁꯨ ꯂꯝꯍꯦꯟꯕꯤ ꯑꯗꯣ ꯑꯩ ꯑꯩꯗꯣ ꯅꯤꯡꯁꯤꯡꯉꯦꯕ ꯑꯗꯨ ꯑꯣꯏꯔꯁꯨꯀꯣ ꯑꯉꯥꯡꯁꯤꯡꯗꯣ ꯂꯝꯐꯦꯟ ꯃꯟꯕ ꯍ
ꯑꯪ ꯑꯗꯣ ꯌꯥꯝꯅ ꯁꯥꯊꯤ ꯏꯕ꯭ꯔꯥ ꯑ
ꯑꯉꯥꯡꯁꯦ ꯌꯥꯝ ꯆꯠꯊꯤꯑ ꯑꯩꯉꯣꯟꯗ ꯋꯥ ꯋꯥ ꯖꯥ ꯖ ꯍꯪꯔꯛꯑꯦ ꯑꯗꯨꯒꯤꯅꯤꯗ
ꯪ ꯁꯤ ꯑꯦ
ꯍ ꯉꯥꯡꯗ ꯉꯥꯡꯉꯒ ꯑꯉꯥꯡꯁꯤꯡꯗꯣ ꯑꯩꯅ ꯈꯔ ꯈꯔ ꯆꯩꯕꯤꯗ꯭ꯔꯗꯤꯀꯣ ꯌꯥꯗꯦꯕ ꯑꯗꯨ ꯀ ꯑꯗꯨꯝ ꯆ ꯎꯝ ꯉꯁꯤꯗꯤ ꯉꯁꯤꯗꯤ ꯍꯥꯏꯔꯦ ꯑꯩꯕꯨ ꯅꯨꯡꯁꯤ ꯍꯥꯏꯅ ꯉꯁꯤꯗꯤ ꯍꯥꯏꯔꯦꯀꯣ ꯉꯁꯤꯗꯤ ꯎꯝ ꯃꯣꯏ ꯀ꯭ꯂꯥꯁ ꯃꯅꯨꯡꯗ ꯑꯗꯨꯝ ꯄꯉꯥꯡꯗ ꯉꯥꯡꯉꯒ ꯂꯩꯕꯒꯤꯅꯦ
ꯅꯪꯕꯨ ꯅꯧꯔꯤ ꯀꯛꯀꯦ ꯍꯥꯏꯕ꯭ꯔꯥ ꯅꯪꯒꯤ
ꯅꯪꯁꯨ ꯑꯉꯥꯡ
ꯆꯥꯁꯤꯡꯗ
ꯇꯥꯁ ꯀꯌꯥꯝ ꯁꯥꯊꯤꯔꯝꯅꯦ
ꯎꯝ ꯃꯣꯏꯗꯤ ꯀꯣ ꯎꯝ ꯅꯧꯔꯤ ꯀꯞ ꯄꯥ ꯍꯩꯗꯨꯕ ꯑꯉꯥꯡ ꯉꯥꯛꯇꯅꯤ ꯅꯪꯗꯤ ꯏꯁ ꯅꯥꯎꯔꯤ ꯀꯥꯞꯄ ꯌꯥꯝ ꯍꯩꯔꯝꯗꯣꯏꯕ ꯃꯥꯜꯂꯦꯀꯣ ꯅꯥꯎꯔꯤꯒꯥ ꯍꯥꯏꯗꯣ
ꯑꯩꯗꯤ ꯀꯩꯅꯣ ꯌꯥꯝ ꯇꯧꯕꯅꯦ ꯀꯩꯅꯣ ꯌꯥꯝ ꯇꯧꯕꯅꯦ
ꯌꯥꯝ ꯍꯩꯕꯅꯤ ꯑꯥꯏ ꯄꯤ ꯑꯦꯁ ꯑꯣꯏꯌꯦ
ꯅꯪꯗꯤ ꯍꯩꯕ ꯑꯉꯥꯡꯅꯤꯅ ꯏꯁ
ꯑꯩꯗꯤ ꯌꯥꯝ ꯍꯩꯌꯦ ꯑꯥꯏ ꯄꯤ ꯑꯦꯁ ꯑꯣꯏꯌꯦ
ꯍꯣꯏꯅꯦ ꯍꯣꯏꯅꯦ ꯍꯣꯏꯅꯦ ꯅꯪꯒꯨꯝꯅ ꯍꯩꯑꯕ ꯅꯪꯒꯨꯝꯅ ꯁꯤꯡꯕ ꯄꯤꯊꯤꯕꯤꯁꯤꯗ ꯊꯤꯔꯁꯨ ꯐꯪꯉꯔꯣꯏ ꯎꯝ ꯗꯣ ꯀꯩꯅꯣꯝꯇ ꯍꯪꯒꯦꯅꯦ ꯎꯝ
ꯍꯪꯅꯤꯡꯕꯗꯣ
ꯅꯪꯁꯨ ꯀꯩꯅꯣ ꯌꯦꯡꯗꯣꯏꯔꯥ ꯉꯁꯤ ꯃꯤꯁꯤꯡꯅ ꯕꯣꯜ ꯁꯥꯟꯅꯕꯗꯣ ꯅꯪꯁꯨ ꯌꯦꯡꯗꯣꯏꯔꯥ
ꯍꯣꯏ ꯌꯦꯡꯒ
ꯍꯣꯏ ꯌꯦꯡꯒꯅꯤ ꯅꯪꯗꯤ
ꯎꯝ ꯑꯩ ꯌꯦꯡꯉꯣꯏꯗ ꯄꯨꯡ ꯀꯌꯥꯗ ꯑꯣꯏꯕ꯭ꯔꯥ ꯅꯣꯏꯅ ꯌꯦꯡꯗꯣꯏꯗꯣ
ꯄꯨꯡ ꯕꯔꯣ
ꯃꯥꯈꯥꯏꯗ ꯅꯪꯗꯤ ꯀꯩꯒꯤ ꯌꯦꯡꯗꯕ
ꯅꯪꯗꯤ ꯀꯩꯒꯤ ꯌꯦꯡꯅꯤꯡꯗꯕ
ꯑꯩ ꯑꯩ ꯁꯨꯛ ꯌꯦꯡ ꯌꯦꯡꯗꯔꯤꯌꯦ
ꯍꯥꯎ
ꯌꯦꯡꯕꯁꯨ ꯍꯩꯗꯦ ꯌꯦꯡꯕꯁꯨ ꯇꯜꯂꯦ ꯊꯦꯡꯁꯨ ꯊꯦꯡꯉꯦ ꯃꯇꯝꯗꯣ ꯑꯗꯨꯒꯤ ꯗꯣ ꯌꯦꯡꯅꯤꯡꯗ꯭ꯔꯦ
ꯑꯁ ꯌꯔꯣꯏꯀꯣ ꯗꯨꯗꯤ
ꯅꯪ ꯂꯩꯔꯤꯗꯤ ꯅꯪꯒ ꯌꯦꯡꯃꯤꯟꯅ ꯕ ꯌꯥꯝꯗꯣ
ꯔꯛꯀꯦ
ꯇꯧꯕꯤꯔꯛꯑꯣ ꯇꯧꯕꯤꯔꯛꯑꯣ ꯅꯣꯏꯅ ꯇꯦꯞ ꯇꯧꯔꯛꯄꯗꯣ ꯉꯥꯏꯖꯔꯤꯅꯤ
ꯊꯦꯡꯕꯅꯦ ꯑꯣ
ꯍꯣꯏꯗ ꯍꯣꯏꯗ ꯇꯧꯔꯛꯑꯣ ꯇꯧꯔꯛꯑꯣ ꯅꯣꯏꯅ ꯇꯧꯔꯛꯄꯗꯣ ꯉꯥꯏꯔꯤꯅꯦ ꯑꯗꯣ ꯑꯩꯈꯣꯏꯗ ꯃꯩ ꯂꯥꯛꯇꯤꯌꯦ ꯉꯁꯤ ꯃꯩ ꯃꯨꯠꯂꯦ
ꯀꯔꯤ ꯍꯥꯏꯕ ꯃꯩ ꯂꯥꯛꯇꯦ
ꯑꯩꯈꯣꯏꯖꯥ ꯉꯁꯤ ꯃꯩ ꯃꯨꯠꯂꯦꯕ ꯃꯩ ꯂꯥꯛꯇꯦꯕ ꯃꯩ ꯃꯨꯠꯂꯦ
ꯎꯝ ꯉꯁꯤ ꯕꯣꯜ ꯌꯦꯡꯗꯧꯕ ꯑꯩꯒꯤꯗꯤ ꯀꯦꯝ ꯀꯥꯏꯗꯦꯗꯥ ꯑꯩꯒꯤꯗꯤ ꯇꯨꯝꯈ꯭ꯔꯅꯤꯗꯅ ꯑꯗꯣ ꯕꯣꯜ ꯁꯥꯟꯅꯕ ꯌꯦꯡꯅꯤꯡꯕ ꯈꯣꯏꯗꯤ ꯅꯨꯡꯉꯥꯏꯔꯝꯃꯔꯣꯏ ꯅꯣꯏꯒꯨꯝꯕ ꯃꯤꯁꯤꯡꯗꯤ
ꯅꯪ ꯅꯪꯁꯦ ꯃꯤꯒꯤ ꯃꯤ
ꯑꯗꯣ
ꯍꯣꯏ ꯑꯩꯁꯦꯀꯣ ꯃꯤꯗꯤ ꯃꯤꯅꯦꯀꯣ ꯃꯤ ꯆꯨꯝꯃꯦ ꯃꯤꯗꯤ ꯃꯤꯅꯦ ꯑꯩꯁꯦ
ꯃꯤ ꯑꯣꯏꯔꯗꯤ
ꯇꯧꯕꯅꯤꯗ ꯑꯩ ꯅꯪꯉꯣꯟꯗ ꯍꯧꯖꯤꯛ
ꯁꯤꯗꯩꯏꯕ꯭ꯔꯥ
ꯑꯁ ꯐꯥꯒꯤ ꯇꯧꯕ ꯀꯩꯅꯣ ꯅꯪꯁꯨ ꯑꯩ ꯀꯩꯅꯣꯝꯇ ꯍꯪꯒꯦꯕ ꯎꯝ ꯅꯪ ꯅꯪꯅ ꯄꯥꯝꯕꯒꯤ ꯇꯤꯝꯗꯣ ꯄꯣꯗ꯭ꯔꯤꯕꯣ
ꯑꯝꯃꯗꯤ ꯄꯣꯈ꯭ꯔꯦ ꯅꯪꯖꯦ ꯅꯝꯕꯔ ꯁꯦ ꯅꯝꯕꯔ ꯁꯕꯦꯟꯗꯣ ꯑꯃꯗꯤ ꯉꯁꯤ ꯁꯥꯟꯅꯔꯅꯤ ꯑꯃꯗꯤ ꯉ__ ꯉꯁꯤ ꯁꯥꯟꯅ ꯒ ꯅꯤ
ꯀꯣ
ꯇꯔ ꯇꯔ ꯇꯣꯏꯁ ꯃꯥꯟꯕꯗꯣ
ꯑꯣ ꯈꯪꯉꯦ ꯈꯪꯉꯦ ꯍꯍꯣꯏ ꯈꯪꯉꯦ ꯏꯁ ꯃꯃꯤꯡꯒ ꯐꯖꯅ ꯊꯣꯟ__ ꯊꯣꯟꯕꯤꯔꯒ ꯂꯩꯔꯝꯃꯦ ꯅꯣꯏꯗꯤ ꯌꯥꯏ ꯑꯗꯨꯗꯤ ꯎꯝ ꯎꯝ ꯑꯗꯣ ꯉꯁꯤ ꯑꯗꯣ ꯑꯃꯨꯛꯀ ꯄꯔꯗꯤꯀꯣ ꯅꯪ ꯍꯌꯦꯡ ꯆꯥꯛ ꯆꯥꯗꯣꯏ ꯌꯥꯝ ꯃꯥꯟꯗꯦ ꯅꯨꯡꯉꯥꯏꯃꯟꯗꯕꯒꯤ
ꯉꯝꯃꯅꯤ ꯁꯣꯏꯗꯅ
ꯍꯗ ꯍꯣꯏꯗ ꯎꯝ ꯅꯪꯅ ꯅꯪꯅ ꯄꯥꯝꯕꯈꯣꯏꯗꯤ ꯄꯣꯕꯁꯨ ꯌꯥꯎꯔꯦ ꯅꯪꯅꯗꯤ ꯉꯁꯤꯁꯨ ꯑꯃꯨꯛꯀ ꯉꯝꯅꯤ ꯍꯥꯏꯅ ꯍꯣꯏꯗ ꯅꯪ ꯈꯨꯁꯤ ꯅꯦꯅꯅ ꯍꯥꯏꯕꯗꯨꯗꯤ ꯌꯨꯝ ꯂꯥꯜꯂꯒ ꯀꯣ ꯃꯤ ꯂꯥꯜꯂꯒ ꯇꯣꯛꯆꯅꯤ ꯅꯪ
ꯁꯦꯡꯕꯅꯦ ꯂꯥꯛꯇꯣꯏꯅꯦ
ꯍꯣꯏꯅꯦ ꯍꯣꯏꯅꯦ ꯅꯪꯅ ꯍꯥꯏꯕꯗꯣ ꯑꯁꯦꯡꯕ ꯉꯥꯛꯇꯅꯤ ꯈꯪꯉꯦꯕ ꯍꯣꯏꯗ ꯍꯣꯏꯗ ꯃꯤ ꯑꯇꯣꯞꯄꯒꯤ ꯌꯨꯝꯗ ꯆꯪꯉꯝꯗꯅꯀꯣ ꯍꯨꯝ ꯆꯦꯛꯁꯤꯂꯣ ꯅꯪ
ꯎꯝ
ꯎꯝ ꯎꯝ ꯎꯝ
ꯍꯩ ꯍꯥ
ꯎꯝ ꯃꯤꯒꯤ ꯌꯨꯝꯗ ꯆꯪꯈꯤꯅꯤꯀꯣ ꯅꯪ
ꯍꯧꯍꯥ
ꯀꯔꯤꯅꯣ ꯇꯧꯔꯤꯁꯤꯕꯨ ꯑ ꯀꯔꯤꯅꯣ ꯀꯔꯤꯅꯣ ꯇꯧꯏꯁꯤꯕꯨ
ꯂꯣꯏ ꯔꯦ